ꯑꯣ
ꯍꯜꯂꯣ ꯃꯥꯏꯀ꯭ꯔꯣꯐꯣꯟꯁꯨ ꯀꯅꯥ ꯄꯥꯏꯕꯤꯒꯦ ꯇꯥꯏꯌꯦ
ꯀꯩꯅꯣ ꯄ꯭ꯔꯤꯇꯤ ꯑꯣꯏꯕꯤꯔꯕ꯭ꯔꯣ
ꯑꯩꯗꯤ ꯄ꯭ꯔꯤꯇꯤ ꯅꯠꯇꯦ ꯃꯣꯏꯅꯧꯅꯦ
ꯃꯥ ꯑꯩꯗꯤ ꯄꯦꯇꯤ ꯃꯥꯜꯂꯨꯔꯒ
ꯑꯗꯣ ꯁꯛꯇꯤ ꯄ꯭ꯔꯤꯇꯤꯅꯦ ꯑꯗ ꯑ ꯃꯣꯏꯅꯧꯁꯦ ꯀꯩꯅꯣꯗꯒꯤꯅꯦ ꯎꯝ ꯀꯩꯅꯣ ꯑꯩꯈꯣꯏꯒꯤꯀꯣ ꯅꯣꯟ ꯅꯣꯟ ꯑꯟ ꯈꯪꯕ꯭ꯔꯣ ꯅꯣꯟ ꯑꯟꯗꯩꯅꯤ
ꯎꯝ ꯌꯥꯝꯅ ꯃꯃꯤꯡ ꯆꯠꯄ ꯃꯐꯝꯅꯦ
ꯃꯃꯤꯡ ꯆꯠꯂꯤꯀꯣ ꯅ ꯅꯪ ꯅꯪ ꯉꯁꯤꯗꯇꯥꯥꯗ ꯉꯥꯏꯔꯣ ꯇꯜꯂꯤ ꯅꯨꯡꯉꯥꯏꯇ
ꯑꯩꯗꯤ ꯑꯩꯗꯤ ꯍꯥꯟꯅꯗꯤ ꯇꯥꯏ ꯗꯨꯏꯅꯦ ꯑꯩꯅ ꯃꯃꯤꯡ ꯆꯠꯄ ꯃꯐꯝꯅꯦ ꯍꯥꯏꯔꯛꯏꯁꯦ
ꯑꯣ ꯑꯗꯨꯅꯤ ꯅꯪꯗꯣ ꯉꯁꯤꯈꯛ ꯈꯪꯕ ꯃꯥꯟꯕ ꯑꯩꯅ ꯑꯩꯒꯤ ꯑꯁꯣꯏꯕ ꯑꯣꯏꯔ ꯃꯥꯜꯂꯦꯀꯣ ꯑꯩꯈꯣꯏꯒꯤꯗꯤꯀꯣ ꯌꯥꯝꯁꯨ ꯐꯖꯩꯌꯦ ꯃꯐꯝꯗꯣ ꯃꯤ ꯃꯌꯥꯝꯅ ꯈꯪꯕ ꯃꯐꯝꯅꯦ ꯑꯗꯣ ꯅꯪꯗꯤ ꯂꯥꯛꯇ꯭ꯔꯤꯕꯣ ꯅꯪ
ꯑꯩ ꯂꯥꯛꯏ ꯃꯤ ꯑꯩ ꯈꯪꯉꯦ ꯍꯥꯏꯕ ꯌꯥꯝ ꯐꯖꯕ ꯃꯐꯝꯅꯦ ꯍꯥꯏꯗꯨꯗꯤ
ꯅꯪ ꯐꯣꯇꯣ ꯀ꯭ꯂꯤꯛ ꯇꯧꯈ꯭ꯔꯕꯣ ꯑꯩꯈꯣꯏꯒꯤ ꯃꯐꯝꯗ
ꯑ ꯇꯧꯈ꯭ꯔꯦ ꯑꯩ ꯅꯣꯡꯃ ꯌꯦꯡꯍꯟꯒꯦ ꯅꯣꯡꯃ ꯎꯅꯔꯁꯦ ꯑꯗꯨꯒ
ꯐꯣꯇꯣ ꯐꯖꯕ꯭ꯔꯣ ꯐꯣꯇꯣ ꯐꯖꯗ꯭ꯔꯗꯤ ꯑꯩꯗꯤ ꯌꯦꯡꯗꯌꯦ ꯅꯪ ꯅꯪ ꯅꯪ ꯅꯪ ꯈꯪꯉꯣꯀꯣ
ꯌꯥꯝꯅ ꯐꯖꯩꯌꯦ ꯐꯖꯕ ꯑ ꯃꯣꯏꯅꯝꯁꯤꯕꯨ ꯍꯧꯖꯤꯛ ꯆꯕꯤꯔꯕ꯭ꯔꯣ
ꯑꯥ ꯑꯦ ꯃꯣꯏꯅꯝꯁꯦ ꯆꯥꯛ ꯃꯥꯟꯟꯅ ꯆꯥꯊꯣꯛꯑꯦꯀꯣ ꯑꯗꯨꯒ ꯑꯩꯗꯤ ꯃꯔꯝ ꯃꯣꯛꯄꯤꯅꯤꯅ ꯂꯥꯏꯔꯤꯛꯁꯨ ꯇꯧꯊꯣꯛꯄ ꯂꯣꯏꯔꯦꯀꯣ ꯑꯗꯨꯒ ꯑꯩꯗꯤꯀꯣ ꯊꯕꯛꯁꯦ ꯃꯊꯪ ꯃꯊꯪꯅꯤꯅꯅꯦ ꯑ ꯆꯥꯛ ꯑꯍꯥꯎ ꯆꯥꯛ ꯑꯍꯥꯎꯕ ꯆꯗꯨꯗꯤ ꯏꯅꯔꯖꯤ ꯂꯩꯇꯦ ꯑꯩꯗꯤ ꯏꯅꯔꯖꯤ ꯍꯥꯞꯄꯦ ꯉꯁꯤꯗꯤ ꯌꯦꯟ ꯆꯥꯊꯣꯛꯑꯦ ꯑꯗꯨꯒ ꯑꯩ ꯆꯦ ꯆꯥꯡ ꯁꯨꯒꯦ ꯇꯧꯔꯤ
ꯌꯥꯝ ꯐꯪꯅ ꯆꯥꯛ ꯁꯨ ꯑꯍꯥꯎꯕ ꯆꯥꯊꯣꯛꯑꯦ ꯑꯗꯨꯒ ꯊꯕꯛ ꯑꯃꯨꯛ ꯇꯧꯗꯣꯏꯅꯦꯕ ꯑꯗꯨꯗꯤ ꯊꯕꯛꯁꯦ ꯌꯥꯝ ꯆꯤꯟꯈꯤꯕꯒꯤ ꯋꯥꯅꯦꯕꯀꯣ
ꯃꯥꯅꯦ ꯑꯩꯗꯤ ꯊꯕꯛꯁꯦ ꯃꯁꯛ ꯐꯖꯕ ꯃꯤꯁꯦ ꯊꯕꯛ ꯆꯤꯟꯕꯅꯦ
ꯑꯣ
ꯅꯪꯗꯤ ꯀꯩꯗꯧꯔꯝꯃꯤꯅꯣ
ꯑꯩ ꯑꯩꯗꯤ ꯐꯣꯟ ꯆꯥꯡ ꯇꯧꯔꯝꯃꯒ ꯁꯨꯝ ꯂꯩꯔꯝ
ꯑꯥ ꯑꯗꯨꯗꯤ ꯌꯥꯗ꯭ꯔꯦ ꯅꯪꯗꯤ ꯃꯔꯝ ꯌꯥꯝ ꯃꯣꯛꯇ꯭ꯔꯦ ꯅꯪꯗꯤ ꯃꯃꯥꯅꯁꯨ ꯐꯨꯕꯤꯔꯅꯤꯀꯣ ꯅꯪꯒꯤ ꯅꯪꯗꯨꯗꯤ
ꯑꯩ ꯅꯠꯇꯦ ꯑꯩꯗꯤ ꯍꯣꯏ ꯂꯣꯏ ꯂꯣꯏꯔꯦ ꯑꯗꯨꯒ ꯐꯝꯃꯝꯃꯤꯅꯤ ꯂꯣꯏꯃꯛ ꯂꯣꯏꯔꯒ ꯂꯣꯏꯗ ꯉꯥꯏꯔꯤꯌꯦ
ꯀꯩꯅꯣ ꯍꯥꯏꯁꯤꯕꯨ ꯅꯪꯗꯤ ꯑꯩꯉꯣꯟꯗꯒꯤ ꯅꯪꯗꯤ ꯑꯩꯉꯣꯟꯗꯒꯤ ꯊꯕꯛ ꯌꯥꯝ ꯉꯜꯂꯝꯃꯤꯅ ꯌꯥꯗꯦꯍꯦ ꯑꯦ ꯑꯩ ꯈꯛꯇ ꯐꯒꯗꯕꯅꯦ ꯊꯕꯛꯇꯤ ꯊꯕꯛꯇꯤ ꯑꯩ ꯈꯛꯇ ꯐꯒꯗꯕꯅꯦ ꯅꯪꯅ ꯍꯥꯏꯕꯗꯣ ꯂꯥꯜꯂꯦ
ꯅꯨꯡꯉꯥꯏꯇ꯭ꯔꯦꯁꯦ ꯑꯗꯣ ꯅꯪꯕꯨ ꯀꯩꯀꯩ ꯏ ꯉꯥꯡ ꯀꯨꯝꯕꯩꯒꯦ
ꯑꯩꯒꯤ ꯌꯦꯟꯖꯥꯡꯂꯣ ꯑꯩꯗꯤ ꯎꯇꯤꯁꯨ ꯍꯩꯌꯦ ꯃꯤꯠꯁꯨ ꯍꯩꯌꯦ ꯑꯩꯗꯤ ꯂꯣꯏ ꯍꯩꯌꯦ ꯑꯗꯨꯒ ꯀꯩꯅꯣꯁꯨ ꯍꯌꯦ ꯑꯩꯅ ꯁꯥꯁꯤꯡꯁꯦꯀꯣ ꯎꯝ ꯁꯥꯗꯒꯤ ꯁꯤ ꯍꯧꯔꯒ ꯚꯤꯖꯤꯇꯦꯕꯜꯗꯩ ꯍꯧꯔꯛ ꯂꯣꯏꯅ ꯍꯩ ꯑꯩꯗꯤ ꯌꯥꯝꯅꯁꯨ ꯍꯥꯎꯋꯦꯅ ꯊꯣꯡꯕꯗꯣ ꯍ ꯁꯥꯖꯔ ꯍꯣꯡꯒꯦ
ꯑꯗꯨ ꯎꯇꯤꯁꯦ ꯑꯗꯨꯗꯤ ꯎꯇꯤ ꯊꯣꯡ ꯍꯥꯏꯩꯔꯕꯅꯤꯅ ꯃꯌꯨꯝ ꯄꯥꯝꯕꯗꯤ ꯌꯥꯔꯦ ꯌꯥꯔꯕ
ꯎꯇꯤ ꯊꯣꯡꯕ ꯍꯩꯔ ꯌꯨꯝ ꯄꯥꯟꯕ ꯌꯥꯏꯌꯦ ꯁꯤꯗꯤ ꯑꯩꯗꯤ ꯇꯥꯗ꯭ꯔꯤꯦ ꯅꯪꯅ ꯑꯍꯥꯟꯕꯅꯦ
ꯁꯨꯝ ꯃꯌꯥꯝꯅ ꯍꯥꯏꯅꯕꯗꯨꯗ ꯑꯩꯗꯤ ꯁꯨꯝ ꯍꯥꯏꯔꯨꯕꯅꯤ꯫
ꯌꯥꯗꯦꯀꯣ ꯑꯗꯨꯗꯤ꯫ ꯑ ꯑꯩꯗꯤ ꯑꯩꯗꯤ ꯑꯗꯨꯨꯝꯕ ꯌꯥꯗꯦ ꯍꯥꯏꯕ ꯇꯥꯔꯦ ꯑꯩꯗꯤꯀꯣ ꯂꯥꯏꯔꯤꯛꯀꯤ ꯃꯤꯅꯤ ꯍꯥꯏꯕ
ꯎꯝ ꯑꯗꯣ ꯆꯒꯦꯝ ꯄꯣꯛꯄꯒꯗꯤ ꯍꯩꯕ꯭ꯔꯣ?
ꯆꯒꯦꯝ ꯄꯣꯝꯕ ꯂꯣꯏꯅ ꯍꯩꯔꯦ ꯑꯦꯚ꯭ꯔꯤꯊꯤꯡ ꯂꯣꯏꯅ ꯍꯩꯔꯦ ꯑꯩ ꯍꯧꯖꯤꯛꯇ ꯍꯥꯏ ꯑꯩ ꯂꯣꯏ ꯍꯩꯔꯦꯅ
ꯑꯗꯨꯗꯤ ꯆꯒꯦꯝ ꯄꯣꯝꯕꯗꯣ ꯀꯃꯥꯏꯅꯅꯣ ꯈꯤꯇꯪ, ꯑꯦꯞꯇ ꯍꯥꯏꯕꯤꯔꯛꯎꯅꯦ ꯑꯩꯗꯨ ꯈꯤꯇꯪ ꯈꯪꯍꯧꯒꯦꯅꯦ ꯆꯥꯐꯝ ꯄꯣꯝꯕꯗꯣ ꯍꯩꯇꯦꯕ ꯑꯩꯗꯤ꯫
ꯍꯩꯇꯦ, ꯆꯒꯦꯝ ꯄꯣꯝꯕꯁꯦ ꯑꯁꯨꯃꯥꯏꯅ ꯇꯧꯕꯅꯦ ꯑꯥ ꯈꯣꯏꯒꯤ, ꯑꯥ ꯁꯨꯃꯥꯏꯅ ꯇꯧꯔꯣ ꯎꯝ ꯈꯣꯏꯒꯤ ꯆꯩꯇꯦꯛ ꯃꯥꯟꯕꯗꯣ, ꯈꯣꯡꯕ꯭ꯔꯥ ꯎꯁꯤꯡꯒꯥꯗꯣ ꯂꯣꯡꯁꯨ ꯊꯥꯛꯆꯜꯂꯣ ꯎꯁꯤꯡꯒꯥ, ꯊꯥꯛꯆꯤꯜꯂꯣ ꯑꯗꯨꯒꯀꯣ ꯇꯨꯅꯤꯡꯈꯣꯛꯁꯨ ꯊꯥꯛꯆꯜꯂꯣꯀꯣ꯫ ꯑꯗꯨꯒ ꯆꯦꯡꯗꯣ ꯑꯗꯨꯁꯨ ꯑ ꯆꯦꯡ ꯐꯠꯇꯕꯤꯗ ꯆꯥꯛꯇꯣ ꯊꯥꯛꯆꯜꯂꯣꯀꯣ ꯑꯗꯨꯒꯅꯦ, ꯀꯩꯅꯣꯁꯤ ꯇꯧꯔꯣ ꯘꯤꯗꯣ ꯑꯗꯨꯁꯨ ꯍꯥꯞꯄꯣ꯫ ꯃꯣꯏꯗꯥꯁꯨ ꯍꯥꯞꯄꯣ ꯑꯗꯨꯒ ꯃꯅꯥ ꯈꯔ ꯃꯅꯥ, ꯃꯅꯥ ꯃꯁꯤꯡ ꯑꯁꯪ ꯑꯄꯥꯟꯕꯥꯎ ꯈꯔ ꯍꯥꯞꯆꯤꯜꯂꯣ ꯑꯗꯨꯒ ꯄꯨꯂꯞ, ꯀꯨꯀꯔ ꯀꯨꯀꯔꯗ ꯄꯨꯂꯞ ꯀꯝꯊꯣꯛꯒꯅꯦ ꯑ, ꯁꯧꯍꯜꯂꯣ ꯌꯥꯔꯦ ꯑꯗꯨꯗꯤ ꯂꯣꯏꯔꯦ꯫ ꯑꯗꯨꯅ ꯍꯥꯎꯕꯗꯤ ꯈꯨꯍꯥꯎ ꯑꯃ꯫
ꯑꯣ ꯍꯣꯏ ꯍꯣꯏ ꯌꯥꯝ ꯍꯥꯎꯗꯣꯔꯤ ꯍꯥꯏꯕꯗꯤ ꯃꯣꯏꯗꯥ ꯀꯩꯀꯩ ꯃꯌꯥꯝ ꯌꯥꯎꯕꯅ ꯑꯇꯥ ꯃꯣꯏꯗꯥ ꯌꯥꯎꯕꯅꯤꯅꯥ꯫ ꯍꯥꯎꯗꯣꯔꯤꯕ ꯌꯥꯝꯅ꯫ ꯍꯥꯏꯕꯗꯤ ꯍꯣꯏ ꯎꯝ ꯇꯟꯑꯣꯏ, ꯀꯩꯑꯣꯏ ꯑꯗꯨꯝ ꯍꯥꯎꯗꯣꯔꯤꯕ ꯄꯣꯠꯁꯦ ꯍꯥꯎꯅꯤ ꯍꯥꯎꯅꯤ ꯑꯩ ꯈꯪꯕ ꯈꯂꯩ ꯍꯥꯏꯕꯗꯤ ꯍꯥꯄꯤ ꯍꯥꯎꯒꯗꯕ ꯉꯥꯛꯇꯅꯦꯕ꯫
ꯑ ꯑꯗꯨꯅ ꯍꯥꯎꯗꯣꯏꯅꯦ, ꯅꯪ ꯆꯥꯖꯗꯔꯤꯕꯣ? ꯑꯩꯖꯦ꯫
ꯑꯩꯗꯤ ꯆꯥꯔꯦ꯫
ꯆꯔꯦ ꯑꯁꯔꯅ ꯑꯩꯉꯣꯗ ꯑꯗꯨꯕꯨ ꯅꯠꯇꯦ ꯅꯪꯅ ꯆꯥꯕꯗꯨꯒꯀꯣ꯫ ꯃꯁꯤꯒ ꯃꯍꯥꯎ ꯃꯥꯟꯅꯗꯦ ꯍꯥꯏꯇꯥꯏ ꯑꯗ ꯑꯩꯅ ꯍꯥꯏꯕ ꯑꯗꯣ ꯅꯪ ꯆꯋꯣ ꯅꯪꯒ ꯅꯪꯅ ꯆꯥꯕꯗꯣ ꯑꯩꯒ ꯑꯗꯨꯅꯦ ꯆꯥꯊꯣꯛꯎꯀꯣ꯫
ꯆꯥꯗꯣꯏꯅꯦ ꯆꯥꯗꯣꯏꯅꯦ ꯑꯁꯨ ꯌꯥꯝꯅ ꯐꯖꯅ ꯍꯥꯏꯔꯛꯑꯒ ꯀꯩꯗꯧꯕꯩ ꯆꯥꯔꯣꯏꯗꯣꯏꯅꯣ ꯑꯗꯨꯃꯥꯏꯅ ꯑꯗꯨꯝꯃꯛ ꯊꯣꯡꯉ ꯆꯥꯗꯣꯏꯅꯦ꯫
ꯑꯗꯨꯃꯛ ꯊꯣꯡꯉ ꯆꯥꯎꯀꯣ ꯑꯩꯅ ꯑꯩꯅ ꯍꯥꯏꯕꯗꯣ ꯌꯥꯝꯅ ꯍꯥꯎꯕꯅꯦ꯫
ꯑꯗꯨ ꯅꯪꯗꯤ ꯎꯝ, ꯀ ꯅꯪ ꯅꯪꯗꯤ ꯌꯨꯝꯗ ꯊꯣꯛꯂꯛꯈꯤꯔꯣꯏꯗ꯭ꯔꯣ ꯀꯥꯏꯗ ꯂꯩꯕꯅꯣ꯫
ꯑꯦꯕꯨꯣ
ꯅꯪ ꯀꯗꯥꯏꯗ ꯂꯩꯕꯅꯣ, ꯌꯨꯝꯗ ꯊꯣꯛꯂꯛꯑꯣꯏꯗ꯭ꯔꯣ?
ꯑꯩꯁꯦ ꯑꯩꯁꯦ ꯂꯥꯏꯔꯤꯛ ꯇꯝꯃꯤꯕ ꯑꯩꯁꯦ, ꯂꯩꯌꯦ ꯔꯦꯟꯇ꯫ ꯑꯗꯣ ꯑꯣ ꯌꯨꯝꯁꯦ ꯍꯣꯏ ꯈꯔ ꯂꯩꯔ ꯆꯠꯂꯅꯤ ꯑꯩꯁꯦ꯫ ꯌꯥꯏꯌꯦ ꯌꯥꯏꯌꯦ ꯑꯩ ꯂꯣꯏꯁꯨ ꯂꯣꯏꯗꯣꯔꯦꯕ ꯑꯗꯣ ꯑꯩꯁꯦ ꯊꯥ ꯃꯉꯥ ꯇꯔꯨꯛꯃꯨꯛ ꯂꯩꯔꯒ ꯂꯣꯏꯔꯒꯁꯨ ꯑꯗꯨꯝ ꯂꯣꯏꯅ꯫
ꯑꯗꯨ ꯅꯪꯗꯤ ꯌꯨꯝ ꯅꯨꯡꯁꯤꯗ ꯌꯨꯝ,
ꯂꯥꯛꯑꯣ ꯂꯥꯏꯔꯤꯛꯇꯣ ꯂꯥꯏꯔꯤꯛ ꯇꯝꯕꯩ ꯃꯍꯨꯠꯇ ꯀꯣ, ꯑꯩꯅꯅꯦ ꯑ ꯑ ꯑꯩꯅ ꯑꯐꯕ ꯂꯝꯕꯤ ꯑꯃ ꯇꯥꯛꯄꯤꯔꯒꯦ ꯑꯗꯨꯒ ꯆꯠꯂꯣ ꯑꯗꯨꯅ ꯐꯔꯅꯤ꯫
ꯍꯥꯏꯗꯤ ꯂꯥꯏꯔꯤꯛꯀ ꯇꯝꯃꯒ ꯂꯥꯏꯔꯤꯔꯒ ꯊꯕꯛ ꯇꯧꯅꯤꯡ
ꯑꯗꯨꯗꯤ ꯍꯧꯖꯤꯛꯇꯗꯤꯤꯀꯣ ꯌꯥꯗ꯭ꯔꯕꯅꯦ ꯍꯧꯖꯤꯛꯇꯤ ꯑꯩꯅꯁꯨ ꯂꯣꯟꯁ ꯇꯧꯊꯣꯛꯈ꯭ꯔꯕ ꯑꯩꯅꯁꯨ ꯑꯦꯅꯥꯎꯟꯁ ꯇꯧꯊꯣꯛꯈ꯭ꯔꯕ ꯄꯣꯠꯅꯦꯕꯀꯣ ꯅꯨꯄꯤꯃꯆꯥ ꯑꯃꯇ ꯆꯍꯤ ꯑ ꯀꯨꯟ ꯃꯊꯛꯇꯒꯤꯀꯣ ꯑꯩꯅ ꯂꯩꯔꯤ ꯑꯝꯇ ꯇꯝꯍꯟꯕ ꯌꯥꯗ꯭ꯔꯦꯅ ꯑꯦꯅꯥꯎꯟꯁ ꯇꯧꯈ꯭ꯔꯕꯅꯤ ꯅꯪ ꯇꯥꯗꯕ꯭ꯔꯣ
ꯑꯗꯨꯗꯤ ꯂꯩꯕꯥꯛꯁꯤꯦ ꯁ ꯆꯥꯎꯊꯔꯛꯄꯒꯤ ꯀꯣꯏꯅ ꯀꯩꯔꯦ ꯆꯥꯎꯈꯠꯂꯔꯨꯏꯕ
ꯆꯥꯎꯈꯠꯂꯛꯀꯗꯣꯏꯅꯦ ꯑꯁꯨꯃꯥꯏꯅ ꯇꯧꯕꯁꯦ ꯅꯨꯄꯤ ꯃꯆꯥ ꯑꯁꯤꯒꯨꯝꯕ ꯏꯟꯈꯠꯂꯛꯏꯕ ꯁꯤꯡꯁꯦ ꯈꯪꯕ꯭ꯔꯥ ꯑꯩꯅꯅꯦ ꯍꯧꯖꯤꯛ ꯍꯧꯖꯤꯛ ꯆꯤꯛꯀꯟ ꯁꯦꯟꯇꯔ ꯑꯃ ꯍꯥꯡꯗꯣꯛꯆꯔꯦꯀꯣ ꯑꯁꯤꯗꯩ
ꯎꯝ
ꯁꯤꯗ ꯍꯜꯂꯅꯤꯀꯣ ꯑꯩ
ꯎꯝ
ꯅꯨꯄꯥ ꯃꯁꯛ ꯑꯊꯤ ꯑꯊꯤꯕ ꯍꯥꯞꯄꯤꯒꯅꯤ ꯑꯩꯅ ꯑꯗꯨꯒ ꯃꯆꯥ ꯂꯣꯏꯅ
ꯌꯥꯔꯤꯗ ꯑꯩ ꯀꯩꯅꯣ ꯇꯧꯖꯔꯒꯦ ꯑꯗꯨꯝ ꯍꯥꯏꯕꯗꯤ ꯑꯩ ꯑꯗꯨꯝ ꯀꯩꯅꯣ ꯇꯧꯔꯒꯦ ꯑꯩ ꯂꯥꯏꯔꯤꯛ ꯈꯔ ꯇꯧꯔꯒ ꯑꯗꯨꯝ ꯊꯕꯛ ꯃꯆꯥ ꯑꯃ ꯀꯩ ꯑꯃ ꯊꯤꯔꯒꯦ ꯑꯣꯏꯅ
ꯑ ꯑꯗꯨꯗꯤ ꯇꯝꯃꯗꯤꯀꯣ ꯅꯪꯅ ꯂꯩꯥꯏꯔꯤꯛꯉꯩ ꯇꯝꯃꯗꯤꯕꯣ ꯍꯧꯗꯣꯡ ꯁꯦꯟꯇꯔꯗ ꯊꯥꯒꯅꯤꯌꯦ ꯑꯗꯨꯅ ꯅꯪ ꯍꯧꯗꯣꯡꯒ ꯆꯤꯛꯀꯟꯒꯗꯤ ꯆꯤꯛꯀꯟꯅ ꯈꯔ ꯂꯩꯌꯦ ꯀꯣ ꯑꯅꯪ ꯈꯜꯂꯧ
ꯎꯝ ꯑꯗꯣ ꯑꯗꯨꯝ ꯌꯥꯅꯤꯗ ꯑꯇꯣꯞꯄ ꯑꯗꯨꯝꯗ ꯑꯩ ꯊꯤꯕ ꯌꯥꯅꯤ ꯍꯥꯏꯕꯗꯤ ꯑꯗꯣ ꯅꯣꯡ ꯆꯤꯡꯒꯤ ꯐꯤꯕꯝꯁꯤꯕꯨ ꯀꯃꯥꯏꯅ ꯇꯧꯔꯤꯒꯦ ꯅꯪꯗꯤ ꯀꯔꯗꯤ ꯂꯩꯒꯦ
ꯑꯩꯗꯤ ꯀꯩꯅꯣꯗ ꯂꯩꯑ ꯋꯥꯁꯔꯨꯝꯗ ꯂꯩꯑ ꯌꯥꯝꯅ
ꯎꯝ
ꯌꯥꯝꯅ ꯅꯨꯡꯉꯥꯏ ꯍꯧꯖꯤꯛꯁꯦꯕꯨꯗꯤ ꯌꯥꯝ ꯀꯠꯛꯑꯣꯕꯀꯣ ꯑꯗꯨꯅ ꯀꯣꯠ ꯑꯣꯏꯍꯟꯕ
ꯑꯥ
ꯅꯪꯗꯤ ꯅꯪꯗꯤ ꯃꯁꯛ ꯁꯥꯁꯨ ꯁꯥꯔꯝꯗꯧ ꯉꯝꯗꯧ ꯃꯥꯟꯗꯦ ꯅꯪꯗꯤ
ꯍꯣꯏꯈꯣꯏꯗꯝꯝ ꯌꯥꯝꯅ ꯌꯥꯝꯅ ꯅꯨꯡꯉꯥꯏꯕ ꯑꯗꯨꯝ ꯀꯩ ꯍꯥꯏꯅꯤ ꯑ ꯑ ꯑꯏꯪ ꯑꯁꯥꯗꯨꯗꯩ ꯍꯥꯏꯇꯥꯔꯦ
ꯀꯔꯤ ꯅꯪꯕꯨ ꯑꯁꯥꯕꯒ ꯈꯪꯕ꯭ꯔꯣ ꯅꯪꯕꯨ ꯂꯩꯇꯦꯗ ꯅꯪ ꯑꯩꯉꯣꯟꯗ ꯍꯥꯏꯔꯝꯕꯗꯨꯣ ꯅꯪ ꯌꯥꯝ ꯁꯥꯏ ꯍꯥꯏꯕ ꯑꯩꯉꯣꯟꯗꯗꯤꯅ ꯃꯆꯤꯟ ꯊꯤꯔꯦꯀꯣ
ꯍꯪꯖꯦꯀꯦ ꯑꯩꯕꯨ ꯂꯣꯏꯔꯤꯪꯁꯦ ꯃꯤ ꯑꯃ ꯑꯣꯏꯔꯒ
ꯃꯥꯟꯗꯗꯦꯅ
ꯀꯔꯤ ꯀꯥꯟꯅꯠꯇ꯭ꯔꯦꯃꯤꯒ ꯃꯁꯛꯁꯨ ꯌꯥꯝꯅ ꯊꯤꯔꯦꯀꯣ ꯅꯪꯗꯤ ꯃ ꯆꯈꯤꯤꯔꯀꯣꯅ ꯌꯥꯝꯅ
ꯀꯅꯥꯅ ꯍꯥꯏꯅꯣ ꯑꯗꯨꯗꯤ ꯂꯥꯜꯂꯦꯍꯦ ꯑꯗꯨꯗꯤ ꯂꯥꯜꯂꯨꯀꯣ ꯑꯩꯁꯦ ꯕ꯭ꯔꯥꯎꯟꯒꯨꯝꯕ ꯀꯨꯝꯕ ꯄꯥꯝꯃꯦ ꯕ꯭ꯔꯥꯎꯟꯅ ꯍꯦꯟꯅ ꯄꯥꯝꯃꯦ ꯕ꯭ꯔꯥꯎꯟ ꯕ꯭ꯔꯥꯎꯟꯗꯤ ꯍꯦꯟꯅ ꯄꯥꯝꯖꯩꯌꯦ ꯑꯩꯗꯤ ꯑ ꯀꯨꯆꯨ ꯅꯠꯇꯦ ꯀꯨꯆꯨꯗꯤ ꯕ꯭ꯔꯥꯎꯟ ꯑꯣꯏꯗꯦ ꯀꯩꯅꯣ ꯇꯧꯋꯦ ꯀꯨꯂꯩ ꯀꯨꯁꯨꯨꯅꯦꯕ ꯑꯗꯣ ꯑꯩꯅ ꯃꯆꯨꯗꯗꯤꯅꯦ ꯕ꯭ꯔꯥꯎꯟ ꯑꯨꯛ ꯄꯥꯝꯕ ꯑꯗꯨꯅꯤꯗ
ꯑ ꯑꯗꯨꯗꯤ ꯅꯪ ꯀ ꯀꯨꯆꯨꯁꯦ ꯑꯩꯅ ꯍꯦꯜꯂꯦꯀꯣ ꯐꯖꯕꯁꯨ ꯐꯖꯕꯁꯦ ꯑꯩꯅ ꯂꯣꯏꯅꯃꯛ ꯍꯦꯜꯂꯦ ꯍꯥꯏꯕ ꯇꯥꯏꯔꯦ ꯅꯪꯉꯣꯟꯗꯒꯤꯗꯤꯀꯣ
ꯍꯥ ꯀꯦꯏꯕꯥ꯫ ꯌꯥꯕꯅꯣ
ꯑ ꯅꯪ
ꯇꯥꯕꯤ ꯇꯥꯕ꯭ꯔꯣ ꯏꯃꯥꯟꯅꯕꯤ ꯃꯅꯕꯤ ꯇꯥꯕ꯭ꯔꯣ
ꯎꯝ ꯇꯥꯕ꯭ꯔꯣ
ꯀꯥꯏ ꯀꯣꯏꯕꯒ ꯆꯠꯇ꯭ꯔꯣ ꯍꯧꯖꯤꯛꯀꯥꯟꯁꯤꯕꯨ ꯀꯥꯏꯗ ꯀꯩꯝꯇ ꯀꯣꯏ ꯆ ꯊꯣꯛꯣꯛꯇ꯭ꯔꯕꯣ
ꯑꯩꯣꯟꯗ ꯅꯪꯗꯣ ꯍꯤꯞꯄ ꯃꯥꯜꯂꯦꯀꯣ ꯍꯤꯞꯄꯗꯤ ꯑꯩꯗꯤ ꯋꯥꯔꯤ ꯁꯥꯟꯅꯕ ꯅꯨꯡꯉꯥꯏꯇꯦ
ꯑ ꯍꯤꯞ ꯌꯥ ꯌꯥꯔꯕꯣ
ꯑꯣ ꯌꯥꯔꯦ
ꯀꯣꯏꯕ ꯀ ꯀꯔꯤꯝ ꯆꯠꯇ꯭ꯔꯕꯣ ꯏꯃꯥꯟꯅꯕꯤꯁꯤꯕꯣ
ꯑꯁ ꯑꯩꯗꯤ ꯑ ꯐꯖꯕꯅꯤꯅ ꯃꯄꯥꯟ ꯊꯣꯛꯄ ꯌꯥꯔꯣꯏ ꯃꯤꯅ ꯑꯩꯈꯣꯏ ꯇꯥꯟ ꯇꯥꯟꯅꯔꯛꯀꯅꯤ
ꯑꯣ ꯍꯣꯏ ꯍꯣꯏ ꯑꯗꯨꯕꯨꯗꯤ ꯂꯝꯕꯤꯗ ꯆꯠꯂꯁꯨ ꯄꯥꯏꯔꯛꯏ ꯈꯣꯏꯃꯨ ꯗꯨꯅꯦꯅꯦꯕ
ꯅꯪ ꯏꯁꯩ ꯌꯥꯝꯁꯨ ꯍꯩꯕ ꯃꯥꯜꯂꯦꯀꯣ ꯑꯗꯣ ꯅꯪꯒꯤ ꯈꯣꯟꯖꯦꯜꯁꯤꯗ ꯏꯁꯩꯁꯤꯒꯁꯨ ꯆꯨꯅꯗ꯭ꯔꯦꯀꯣ
ꯍꯥꯏꯗꯤ ꯍꯥꯏꯗꯤ ꯁꯨꯝ ꯋꯥꯍꯩꯗꯣ ꯁꯨꯝ ꯅꯤꯡꯁꯤꯡꯉꯛꯄ ꯍꯥꯏꯇꯥꯔꯦꯅꯦ ꯑꯗꯨꯗꯨꯒꯤꯅꯦ ꯁꯨꯝ ꯉꯥꯏꯍꯥꯛꯇꯪ ꯈ
ꯀꯩꯅꯣ ꯑꯩꯗꯤ ꯇꯥꯅꯤꯡꯗꯦ ꯍꯩꯇ꯭ꯔꯗꯤ ꯁꯛꯄ ꯌꯥꯗꯌꯦ ꯅꯪ ꯑꯗꯨ ꯈꯪꯗꯕ꯭ꯔꯣ
ꯑꯁ ꯈꯨ ꯉꯎꯖꯅ
ꯍꯩꯇꯗꯤ ꯁꯛꯀꯅꯨꯀꯣ ꯑꯗꯣ ꯃꯪꯗ ꯍꯣꯔꯦꯟ ꯅꯪ ꯑꯌꯥꯝ ꯃꯁꯛ ꯐꯖꯕ ꯑꯦꯟꯖꯦꯜ ꯑꯩꯁꯨ ꯎꯖꯔꯣ ꯕꯨꯠꯁꯨ ꯎꯖꯔꯣ
ꯍꯣꯏ ꯍꯣꯏ ꯎꯖꯕ ꯑꯣꯏꯖꯔꯒꯦ ꯃꯁꯛ ꯐꯖꯕ ꯎꯔꯗꯤ ꯃꯪ ꯅꯨꯡꯉꯥꯏꯔꯅꯤꯀꯣ ꯃꯪ ꯌꯥꯝ ꯅꯨꯡꯉꯥꯏꯕꯤ ꯑꯣꯏꯗꯣꯏꯅꯦ ꯃꯪꯁꯦ
ꯎꯝ ꯑꯗꯣ ꯑꯩ ꯎꯔꯗꯤ ꯅꯪ ꯁꯛꯇꯨꯁꯨ ꯍꯌꯦꯡ ꯅꯨꯡꯉꯥꯏꯥꯟꯕꯗ ꯌꯥꯝ ꯐꯖꯔꯝꯗꯣꯏꯅꯦ ꯑꯗꯨꯒ ꯑꯦꯟꯖꯦꯜ ꯐꯖꯕꯤ ꯑꯣꯏꯔꯝꯗꯣꯏꯅꯤ ꯅꯪꯁꯦ
ꯍꯣꯏ ꯍꯣꯏ ꯎꯖꯔꯒꯦ ꯎꯖꯔꯒꯦ ꯅꯪꯒꯤ ꯕꯣꯔꯗꯒꯤ ꯎꯖꯕ ꯑꯣꯏꯖꯔꯒꯦ ꯑꯩꯁꯦ